ꯍꯜꯂꯣ
ꯇꯥꯕ꯭ꯔꯣ
ꯇꯥꯏꯌꯦ ꯑꯁ ꯑꯩꯒꯤ ꯕꯦꯇ꯭ꯔꯤꯗꯤ ꯑꯁꯤꯗꯤ ꯁꯨꯆꯠ ꯆꯠꯇꯦꯅꯦ
ꯕꯦꯇ꯭ꯔꯤ ꯀꯥꯏꯌꯥ ꯂꯩꯒꯦ ꯅꯪꯒꯤꯗꯤꯌꯦ
ꯑꯩ ꯉꯁꯥꯢꯗꯒꯤꯌꯦ ꯑꯩ ꯐꯤꯐꯇꯤ ꯐꯤꯐꯇꯤꯗꯒꯤ ꯑꯩ ꯋꯥꯔꯤ ꯁꯥꯕ ꯍꯧꯔꯕꯅꯦꯕ ꯀꯣ
ꯎꯝ
ꯑꯗꯣ ꯐꯤꯐꯇꯤꯗꯒꯤ ꯁꯥꯕ ꯍꯧꯕꯗꯣ ꯍꯧꯖꯤꯛ ꯐꯣꯔꯇꯤ ꯁꯤꯛꯁ ꯈꯛꯇꯪꯅꯦ
ꯑꯣ ꯅꯪꯒꯤꯗꯤ ꯕꯦꯇ꯭ꯔꯤ ꯈꯔ ꯑꯣ ꯂꯥꯁꯇꯤꯡ ꯑꯣꯏꯃꯜꯂꯦ ꯑꯩꯒꯤꯗꯤ ꯍꯧꯖꯤꯛ ꯕꯦꯇ꯭ꯔꯤ ꯐꯣꯔꯇꯤꯟ ꯂꯩꯌꯦ
ꯑꯠꯆꯥ ꯑꯗꯨ ꯅꯪ ꯅꯍꯥꯟ ꯑꯦꯛꯁꯤꯗꯦꯟ ꯇꯧꯕꯗꯣ
ꯎꯝ
ꯑꯦꯁꯤꯗꯦꯟ ꯇꯧꯕꯗꯣ ꯑꯗꯨꯝ ꯀꯔꯤ ꯍꯥꯏꯁꯤꯔꯥ ꯏꯁꯀꯥꯔ ꯃꯥꯒꯤ ꯗꯥꯛꯀꯨꯝꯕꯗꯤ ꯂꯩꯔꯤꯕ꯭ꯔꯣ ꯀꯃꯥꯏꯅ ꯇꯧꯕ꯭ꯔꯣ
ꯑꯗꯨꯗꯤ ꯂꯩꯔꯤꯌꯦꯗ ꯑꯗꯨꯗꯤ ꯈꯔ ꯂꯩꯅꯤ ꯑꯗꯨꯗꯤ ꯂꯥꯏ
ꯀꯨꯝꯁꯤ ꯑꯃꯒꯨꯝꯕꯗꯤ ꯂꯩꯔꯅꯤ ꯋꯥꯟ ꯌꯤꯌꯔꯒꯨꯝꯕꯗꯤ ꯂꯩꯒꯗꯧ ꯃꯜꯂꯦ ꯑꯗꯨꯒꯤ ꯗꯥꯔꯗꯨꯀꯣ
ꯀꯔꯤ ꯇꯧꯕ꯭ꯔ ꯀꯗꯥꯏꯗ꯭ꯔꯣ ꯅꯪꯒꯤ ꯈꯨꯠꯇꯔꯣ
ꯍꯣꯏ ꯑꯩꯒꯤ ꯈꯨꯠꯇꯅꯦ
ꯀꯃꯥꯏ ꯇꯧꯔꯤ ꯑꯗꯨꯗꯤ ꯗꯥꯛ ꯇꯣ ꯃꯥꯡꯒꯦꯔꯥ ꯍꯥꯏꯕꯗꯣ ꯌꯦꯡꯉꯒ ꯇꯧꯑꯣꯍꯦ ꯑꯗꯨꯁꯨ ꯐꯠ ꯐꯖꯗꯕꯅꯦꯍꯦ
ꯑꯗꯨꯗꯣ ꯍꯤꯗꯥꯛ ꯂꯧꯔꯒ ꯇꯥꯥꯏꯒꯦ ꯇꯧꯃꯜꯂꯦ
ꯎꯝ
ꯑꯗꯨꯗꯤ ꯃꯪ ꯅꯠꯇ꯭ꯔꯗꯤ ꯃꯥꯡꯗꯣꯏ ꯃꯥꯟꯗꯦ
ꯑꯁ ꯑꯗꯨ ꯅꯪꯁꯨ ꯀꯃꯥꯏꯅ ꯑꯦꯛꯁꯤꯗꯦꯟ ꯇꯧꯕꯖꯥꯠꯔꯥ ꯈꯪꯗꯦꯍꯦ ꯒꯥꯔꯤꯗꯨꯨꯝꯕꯗꯣ ꯈꯔ ꯇꯝ ꯇꯝꯅ ꯊꯧꯑꯣꯅꯦ ꯀꯟ ꯀꯟꯅ ꯊꯧꯒꯅꯨꯅꯦ
ꯃꯥꯒꯤꯗꯣ ꯍꯣꯏ ꯑꯩꯁꯨ ꯑꯗꯨ ꯅꯨꯃꯤꯠꯗꯤ ꯈꯔ ꯁ꯭ꯄꯤꯗꯁꯨ ꯁ꯭ꯄꯤꯗꯇꯣ ꯌꯥꯝꯃꯟꯈ꯭ꯔꯦ ꯑꯗꯨ ꯑꯣꯏꯔꯁꯨ ꯃꯥꯒꯤꯁꯨ ꯈꯔ ꯕꯦꯔꯥ ꯂꯩꯌꯦꯕꯀꯣ
ꯑꯣ
ꯃꯥꯒꯤ ꯑꯁ ꯃꯥꯒꯤ ꯒꯥꯔꯤꯁꯦ ꯌꯥꯗꯕꯅꯤ ꯃꯥꯒꯤ ꯒꯥꯔꯤꯁꯨ ꯍꯥꯏꯗꯤ ꯑꯃꯨꯛ ꯃꯥꯅ ꯑꯗꯨꯝ ꯊꯧꯔꯒ ꯌꯥꯗꯦ ꯃꯥꯁꯦ
ꯅꯨꯃꯤꯠ ꯑꯃ ꯅꯠꯇ꯭ꯔꯗꯤ ꯅꯨꯃꯤꯠ ꯑꯃꯗꯤ ꯄ꯭ꯔꯣꯕ꯭ꯂꯦꯝ ꯑꯃꯨꯛ ꯗꯧꯗꯧ ꯃꯥꯜꯂꯦ ꯃꯥꯒꯤ ꯒꯥꯔꯤꯗꯨ ꯌꯥꯗꯦꯕ ꯀꯟꯗꯤꯁꯟꯗꯨ ꯌꯥꯝ ꯐꯠꯇꯦꯕꯀꯣ
ꯀꯃꯥꯏꯅ ꯇꯧꯕꯖꯥꯠꯔꯥ ꯃꯥ ꯁꯦꯝꯗꯕ ꯋꯥꯔꯣ
ꯁꯦꯝꯗꯤ ꯁꯦꯝꯃꯦ ꯑꯗꯨ ꯑꯩ ꯒꯥꯔꯤ ꯑꯦꯛꯁꯤꯗꯦꯟꯁꯨ ꯇꯧꯋꯦ ꯑꯗꯨ ꯍꯦꯠ ꯇꯧꯔꯒ ꯑꯃꯁꯨ ꯑꯃꯨꯛ ꯁꯦꯝꯃꯦ ꯍꯥꯏ ꯑꯗꯨ ꯑꯣꯏꯔꯁꯨ ꯑꯩ ꯅꯍꯥꯟ ꯑꯦꯛꯁꯤꯗꯦꯟ ꯇꯧꯗ꯭ꯔꯤꯉꯥꯏꯁꯨ ꯌꯥꯗꯦ ꯑꯗꯣ ꯍꯧꯖꯤꯛꯁꯨ ꯌꯥꯗꯦꯕ ꯁꯤꯗꯤ ꯑꯗꯨꯗꯤ
ꯄꯨꯔꯥ ꯔꯤꯁꯀꯤ ꯑꯣꯏꯔꯦꯕ ꯃꯥꯏ ꯒꯥꯔꯤꯁꯦ
ꯑꯠꯆꯥ
ꯊꯧꯕꯁꯨ ꯅꯨꯡꯉꯥꯏꯇꯦ ꯑꯗꯣ ꯍꯦꯟꯗꯜꯁꯨ ꯁꯇ꯭ꯔꯦꯠ ꯑꯣꯏꯗꯦꯕꯀꯣ ꯆꯨꯝꯗꯦꯕ ꯃꯥꯏꯒꯤꯗꯣ
ꯑꯥ
ꯑꯗꯨ ꯑꯁ ꯄꯨꯔꯥ ꯃꯣꯏꯒꯤꯗꯣ ꯔꯤꯁꯀꯤ ꯑꯣꯏꯔꯦ ꯃꯥꯒꯤꯗꯤ ꯅꯍꯥꯟ ꯐꯥꯁ ꯇꯥꯏꯝ ꯃꯥ ꯘꯥꯔꯤ ꯔꯦꯛꯁꯤꯗꯦꯟ ꯇꯧꯋꯦ ꯍꯥꯏ
ꯎꯝ
ꯍꯥꯏꯕꯗꯣ
ꯎꯝ
ꯑꯗꯨꯗꯒꯤꯗꯣ ꯒꯥꯔꯤꯗꯣ ꯌꯥꯝ ꯁꯣꯛꯈ꯭ꯔꯦꯕꯀꯣ
ꯑꯠꯆꯥ
ꯑꯗꯨꯗꯒꯤꯗꯣ ꯈꯔ ꯁꯦꯝꯗꯤ ꯁꯦꯝꯃꯦ ꯑꯗꯨ ꯑꯣꯏꯔꯁꯨ ꯌꯥꯗꯦꯕ ꯍꯦꯟꯗꯜꯁꯨ ꯆꯨꯝꯗꯦ ꯑꯗꯨꯒ ꯑꯩꯈꯣꯏꯅ ꯊꯧꯕ ꯂꯝꯕꯤꯗꯁꯨ ꯗꯥꯏꯔꯦꯛꯁꯟꯗꯣ ꯆꯨꯝꯗꯦꯕ ꯃꯥꯏꯒꯤꯗꯣ
ꯑꯗꯨꯒ ꯕ꯭ꯔꯩꯒꯨꯝꯕ ꯑꯣꯏꯔꯣ ꯑꯗꯨꯒ ꯁꯂꯦ ꯑ ꯁꯦꯂꯦꯞꯒꯨꯝꯕ ꯄꯤꯔꯣ ꯑꯗꯨꯗꯣ ꯐꯣꯡꯁꯟꯗꯣ ꯃꯥ ꯃꯄꯥꯒꯤ ꯃꯁꯥ ꯃꯁꯥꯒꯤ ꯊꯕꯛꯗꯣ ꯁꯨꯗꯦꯕ ꯃꯣꯏꯁꯦ ꯒꯥꯔꯤ ꯒꯥꯔꯤꯒꯤꯗꯣ ꯒꯥꯔꯤꯗꯣ ꯁꯨ ꯑꯩꯍꯣꯏ ꯁꯨꯒꯗꯧꯕ ꯁꯨꯗꯦꯕ ꯃꯣꯏꯁꯦ
ꯑꯣ
ꯑꯗꯨꯅꯤꯗ ꯒꯥꯔꯤ ꯑꯗꯨ ꯌꯥꯝ ꯃꯤ ꯃꯤꯁꯨ ꯌꯨꯁ ꯇꯧꯕ ꯌꯥꯔꯣꯏ ꯃꯥꯒꯤ ꯃꯥꯒꯤ ꯒꯥꯔꯤꯗꯤꯀꯣ ꯃꯄꯨ ꯃꯄꯨ ꯈꯛꯇ ꯌꯨꯁ ꯇꯧꯕ ꯌꯥꯒꯗꯧꯕ ꯈꯔꯥ ꯁꯨꯃꯥꯏꯅ ꯌꯨꯁ ꯇꯧꯅꯤ ꯁꯨꯃꯥꯏꯅ ꯌꯨꯁ ꯇꯧꯅꯤ ꯑꯗꯨꯃꯥꯏ ꯑ ꯐꯖꯅ ꯈꯪꯕ ꯀꯣ
ꯑꯣ
ꯍꯥꯏꯕꯗꯤ ꯃꯄꯨ ꯍꯥꯏꯕ ꯇꯥꯔꯦ ꯑꯩꯈꯣꯏ ꯃꯄꯨ ꯅꯠꯇꯗꯤ ꯃꯤ ꯑꯇꯣꯞꯄꯗꯤ ꯌꯨꯁ ꯇꯧꯕ ꯌꯥꯔꯣꯏꯕ
ꯎꯝ
ꯑ ꯀꯔꯤꯗꯣ ꯖꯤꯛ ꯌꯥꯎꯔꯦꯕꯀꯣ
ꯎꯝ ꯑꯁ ꯑꯗꯨꯗꯤ ꯄꯨꯔꯥ ꯗꯦꯟꯖꯔ ꯑꯣꯏꯈ꯭ꯔꯦꯅꯦ
ꯎꯝ ꯈꯔ ꯔꯤꯁꯀꯤ ꯑꯣꯏꯔꯦ
ꯑꯗꯣ ꯅꯪꯗꯤ ꯐꯖꯅ ꯒꯥꯔꯤꯗꯤ ꯊꯧꯕ ꯍꯩꯈ꯭ꯔꯕꯣ ꯀꯃꯥꯏꯅ ꯇꯧꯕ꯭ꯔꯣ
ꯒꯥꯔꯤ ꯃꯆꯥꯗꯤ ꯊꯧꯕ ꯍꯩ ꯍꯩ ꯍꯩꯈ꯭ꯔꯦ ꯍꯩꯈ꯭ꯔꯦ ꯍꯥꯏꯕ ꯌꯥꯏ
ꯑꯣ
ꯏꯁꯀꯨꯇꯤꯒꯨꯝꯕꯗꯤ ꯊꯧꯕ ꯂꯥꯏꯑꯦꯗ ꯑꯗꯨ ꯕꯥꯏꯛꯀꯨꯝꯕꯗꯤ ꯈꯔ ꯂꯨꯑꯦꯕꯀꯣ ꯑꯩ ꯕꯨ ꯂꯦꯠ ꯀꯨꯝꯕꯗꯣ
ꯑꯣ
ꯕꯨꯂꯦꯠ ꯀꯨꯝꯕ ꯕꯨꯂꯦꯠ ꯈꯪꯕ ꯅꯠꯇ꯭ꯔꯣ
ꯍꯣꯏ ꯈꯪꯉꯦ
ꯑꯗꯨꯒꯨꯝꯕꯗꯤ ꯂꯨꯝꯃꯦꯕ ꯑꯗꯨꯒꯨꯝꯕꯗꯤ ꯑꯁ ꯂꯝꯕꯤ ꯐꯠꯇꯕꯤꯗꯗꯤ ꯌꯥ ꯊꯧꯕ ꯍꯩꯇꯣꯏꯃꯟꯗꯦ ꯂꯝꯕꯤ ꯍꯥꯏꯋꯦꯗꯤ ꯍꯥꯏꯋꯦꯒꯨꯝꯕ ꯈꯔ ꯐꯖꯕꯗꯗꯤ ꯃꯥꯗꯤ ꯍꯦꯟꯗꯜ ꯇꯧꯕꯁꯨ ꯈꯔ ꯂꯨꯑꯦꯕꯀꯣ
ꯑꯥ
ꯑꯩꯈꯣꯏꯒꯤ ꯒꯥꯔꯤ ꯂꯩꯔꯗꯤ ꯑꯗꯨꯝ ꯑꯩꯈꯣꯏꯅ ꯑꯗꯨꯝ ꯊꯧꯔꯗꯤ ꯑꯗꯨꯝ ꯍꯥꯏꯔꯅꯤ ꯑꯗꯨꯕꯨ ꯗꯥꯏꯔꯦꯛ ꯃꯤꯒꯤ ꯊꯧꯍꯥꯏꯔꯗꯤ ꯍꯥꯏꯋꯦꯒꯨꯝꯕꯅꯗꯤ ꯊꯧꯕ ꯌꯥꯅꯤ ꯑꯗꯨ ꯈꯔ ꯂꯝꯕꯤ ꯐꯠꯇꯕ ꯂꯝꯕꯤ ꯃꯆꯥꯒꯨꯝꯕꯗꯗꯤ ꯋꯥꯥ ꯗꯧ ꯃꯜꯂꯦ
ꯎꯝ
ꯑꯁ ꯗꯤ ꯈꯪꯗꯤ ꯒꯥꯔꯤ ꯊꯧꯔꯣ ꯌꯥꯝ ꯍꯥꯏꯔꯦꯅꯦ
ꯑꯥ ꯌꯥꯝ ꯌꯥꯝ ꯍꯥꯏ ꯌꯥꯝ ꯍꯥꯏ ꯌꯥꯝ ꯍꯥꯏꯌꯦ ꯍꯥꯏꯕ ꯌꯥꯝ ꯍꯥꯏꯌꯦ ꯑꯗꯨꯒꯤ ꯂꯦꯕꯜꯗꯨ ꯌꯧꯗ꯭ꯔꯤꯌꯦ ꯃꯥꯁꯨ
ꯑꯗꯨ ꯈꯨꯟꯗꯒꯤ ꯑꯁꯤꯗ ꯐꯥꯎ ꯀꯪꯂꯥꯇꯣꯝꯕꯤ ꯐꯥꯎ ꯑꯗꯨꯝ ꯂꯥꯛꯄ ꯉꯝꯃꯗꯣ ꯑꯗꯨꯝ ꯍꯥꯏꯈ꯭ꯔꯦ ꯍꯥꯏꯕ ꯌꯥꯏꯅ
ꯎꯝ ꯈꯔ ꯋꯥꯅ ꯂꯥ ꯂꯥꯛ ꯂꯥꯛ ꯂꯥꯛꯄ ꯃꯥꯜꯂꯦ ꯃꯣꯏꯅ ꯊꯧꯕꯁꯨ
ꯑꯣ ꯑꯣ ꯍꯣꯏ ꯑꯗꯣ ꯑꯩꯗꯤ ꯑꯁ ꯃꯥꯁꯦ ꯀꯃꯥꯏꯅꯗꯣ ꯍꯥꯏꯕ꯭ꯔꯥꯀꯣ ꯍꯥꯏꯅ ꯑꯩꯗꯤ ꯈꯜꯂꯦꯅꯦ ꯀꯣ
ꯍꯣꯏ ꯂꯥꯏ ꯂꯥꯏꯅ ꯊꯧꯔꯒ ꯂꯥꯛꯕ ꯅꯇꯦꯕꯀꯣ
ꯑꯪ
ꯑꯩꯈꯣꯏꯁꯨ ꯑꯩꯈꯣꯏ ꯌꯨꯝꯗ ꯂꯩꯕ ꯀꯥꯟꯗꯣ ꯁꯤꯃꯦꯟꯒꯨꯝꯕ ꯅꯨꯡꯒꯨꯝꯕ ꯈꯔ ꯇꯨꯔꯦꯟꯗꯒꯤ ꯃꯥꯒꯤ ꯒꯥꯔꯤꯗꯒꯤ ꯀꯣ
ꯎꯝ
ꯑꯗꯨꯒꯥ ꯑꯗꯨꯒꯨꯝꯕ ꯑꯗꯨꯒꯨꯝꯕꯗꯁꯨ ꯂꯝꯕꯤ ꯈ꯭ꯔ ꯐꯠꯇꯕꯗꯗꯤ ꯃꯥꯁꯨ ꯁꯤꯗꯤ ꯌꯥꯗꯣꯏ ꯃꯥꯟꯗꯦ ꯁꯤꯗꯤ ꯊꯧꯕ ꯌꯥꯗꯣꯏ ꯃꯗꯦ ꯒꯔꯤ ꯌꯥꯗꯣꯏ ꯑꯗꯨꯒꯨꯝꯕ ꯌꯥꯝ ꯇꯧꯋꯦꯕ
ꯑꯥ ꯍꯣꯏ ꯃꯥꯁꯨ ꯗꯤꯐꯤꯀꯜ ꯑꯣꯏꯕꯒꯤꯀꯣ
ꯎꯝ ꯈ꯭ꯔ ꯈꯔ ꯃꯣꯏꯒꯤꯁꯨ ꯈꯔ ꯋꯥꯔꯒ ꯂꯩꯔꯦ ꯈꯪꯉꯦꯕ
ꯑꯗꯨꯕꯨ ꯑꯗꯨ ꯑꯣꯏꯔꯁꯨ ꯑꯗꯨꯝ ꯍꯩꯌꯦꯗ ꯃꯥꯗꯤ ꯇꯝꯕꯁꯨ ꯅꯠꯇꯦ ꯆꯍꯤ ꯑꯃ ꯑꯃ ꯈ꯭ꯔ ꯄꯥꯏꯔꯒ ꯑꯗꯨꯝ ꯈꯪꯈ꯭ꯔꯕꯗꯨꯕꯣ
ꯍꯣꯏ ꯍꯥꯏꯕ ꯌꯥꯝ ꯌꯥꯝ ꯍꯥꯏꯑꯦ ꯍꯥꯏꯕꯁꯨ ꯌꯥꯏ ꯒꯥꯔꯤ ꯗ꯭ꯔꯥꯏꯚꯤꯡ ꯁ꯭ꯀꯨꯜ ꯌꯧꯕꯁꯨ ꯅꯠꯇꯦꯕ ꯀꯣ
ꯎꯝ
ꯃꯣꯏ ꯑꯗꯨꯝ ꯑꯗꯨꯒ ꯒꯥꯔꯤ ꯂꯩꯕ ꯂꯩꯔꯗꯤ ꯑꯗꯨꯝ ꯍꯥꯏꯕꯗꯤ ꯍꯥꯏꯔꯅꯤꯗ
ꯏꯃꯨꯡ ꯏꯃꯨꯡ ꯑꯃꯥꯗ ꯒꯥꯔꯤ ꯂꯩꯔꯗꯤ ꯑꯗꯨ ꯈꯔ ꯏꯟꯇꯔꯦꯁ ꯂꯩꯕ ꯀꯥꯡꯕꯨꯗꯤ ꯑꯗꯨꯝ ꯊꯧꯕ ꯍꯥꯏꯔꯅꯦꯕ ꯀꯣ
ꯎꯝ
ꯑꯦꯛꯖꯥꯝꯄꯜ ꯄꯤꯒꯦ ꯌꯨꯝꯗ ꯁꯥꯏꯀꯜ ꯑꯃꯒꯨꯝꯕ ꯂꯩꯔꯗꯤ ꯃꯤ ꯑꯌꯥꯝꯕ ꯌꯨꯝ ꯌꯨꯝꯒꯤ ꯃꯤꯗꯤ ꯑꯗꯨꯝ ꯊꯧꯕ ꯍꯥꯏꯔꯅꯤꯕꯀꯣ
ꯑꯪ
ꯁꯨꯛꯊꯧ ꯊꯥꯎꯗꯕꯁꯨ ꯁꯨꯛꯇꯧ ꯇꯧꯗꯕ ꯁꯨ ꯍꯥꯏ ꯍꯥꯏꯅꯗꯕ ꯀꯥꯡꯕꯨꯗꯤ ꯍꯥꯟꯗꯦ ꯑꯗꯨ ꯈꯔ ꯏꯟꯇꯔꯦꯁ ꯂꯩꯕ ꯈ꯭ꯔ ꯊꯧ ꯑꯩꯁꯨ ꯁꯤꯗꯣ ꯍꯥꯏꯔꯗꯤ ꯑꯩꯒꯤ ꯑꯩꯒꯤꯗꯣ ꯀꯣꯅꯥꯗꯤ ꯑꯗꯨꯒꯨꯝꯕ ꯈ꯭ꯔ ꯋꯥꯈꯟ ꯂꯩꯕ ꯀꯥꯡꯕꯨꯗꯤ ꯑꯗꯨꯝ ꯊꯧꯕ ꯒꯤꯕꯀꯣ
ꯑꯥ ꯍꯣꯏ
ꯗꯨꯅꯤꯗ
ꯑꯩꯗꯤ ꯃꯥꯁꯦ ꯑꯁ ꯌꯥꯝ ꯍꯥꯏꯒ꯭ꯔꯦꯀꯣ ꯍꯥꯏꯅ ꯈꯜꯂꯦꯅꯦ ꯀꯩꯅꯣ ꯌꯥꯝꯗꯤꯂꯨꯡꯒ ꯀꯣꯁꯤꯃꯣꯟꯒ ꯑꯃꯨꯛ ꯃꯣꯏꯅꯤꯒꯤ ꯑꯦꯠꯃꯤꯁꯟ ꯇꯧꯗꯕꯖꯥꯔꯥ ꯀꯃꯥꯏꯟ ꯇꯧꯕ꯭ꯔꯥ ꯀꯣ
ꯁꯤꯃꯣꯟꯗꯤ ꯑꯥ ꯁ꯭ꯀꯨꯜꯗ ꯑꯦꯠꯃꯤꯁꯟ ꯇꯧꯔꯒ ꯁ꯭ꯀꯨꯜ ꯀꯥꯕ ꯍꯧꯔꯦ
ꯑꯥ
ꯑꯦꯠꯃꯤꯁꯟ ꯇꯧꯔꯒ ꯑꯥ ꯃꯥꯅ ꯂꯩꯕ ꯍꯣꯇꯦꯜꯒꯤ ꯃꯄꯨꯏ ꯌꯨꯝꯗ ꯂꯩꯔꯒ ꯁ꯭ꯀꯨꯟ ꯀꯥꯕ ꯍꯧꯔꯦ ꯍꯥꯏꯌꯦ ꯃꯥꯗꯣ
ꯀꯔꯤ ꯁ꯭ꯀꯨꯜꯗ ꯃꯥ ꯑꯦꯠꯃꯤꯁꯟ ꯇꯧꯕ
ꯑꯗꯨꯗꯤ ꯈꯪꯗꯦ ꯑꯩꯗꯤ ꯃꯥꯒꯤ ꯁ꯭ꯀꯨꯜꯗꯤ ꯑꯗꯨ ꯑꯗꯨꯃꯥꯏ ꯍꯥꯏꯌꯦꯕ ꯑꯗꯨ ꯃꯥꯅ ꯅꯍꯟ ꯊꯕꯛ ꯁꯨꯕ ꯍꯣꯇꯦꯜ ꯍꯥꯏꯕ ꯇꯥꯔꯦ ꯑꯗꯨꯗꯗꯤ ꯃꯥꯒꯤ ꯄꯤꯗꯕ ꯃꯥꯂꯦ ꯍꯧꯖꯤꯛꯇꯤ ꯍꯧꯖꯤꯛꯗꯤꯀꯣ
ꯑꯥ
ꯑꯗꯨꯝ ꯃꯣꯏ ꯃꯥꯒꯤ ꯃꯣꯏꯒꯤ ꯌꯨꯝꯗ ꯂꯩꯍꯟꯕ
ꯎꯝ
ꯑꯗꯨꯒ ꯁ꯭ꯀꯨꯜ ꯀꯥꯍꯟꯕ ꯑꯗꯨꯒ ꯃꯥꯁꯨ ꯈꯔ ꯈꯔ ꯃꯇꯤꯡ ꯄꯥꯡꯕ ꯌꯥꯕ ꯃꯣꯏ ꯐꯦꯃꯤꯂꯤ ꯈꯣꯏꯕꯨꯀꯣ
ꯎꯝ
ꯈꯔ ꯈꯔ ꯌꯦꯡꯕꯤꯕ ꯑꯗꯨꯃꯥꯏꯟ ꯇꯧꯋꯦ ꯍꯥꯏꯌꯦ ꯑꯗꯨꯕꯨ ꯁꯤꯃꯣꯟꯗꯤ ꯕꯖꯥꯔ ꯕꯣꯠꯗꯁꯨ ꯔꯦꯟ ꯑꯣꯏꯅ ꯂꯩꯕꯅꯦ ꯁꯤꯃꯣꯟꯗꯤ ꯑꯗꯨꯒ ꯃꯥꯒꯤ ꯑꯥ ꯃꯆꯥ ꯎꯝ ꯅꯠꯇꯦ ꯃꯅꯥꯎ ꯅꯨꯄꯤ ꯃꯔꯤꯌꯥꯒꯥ ꯃꯅꯥꯊꯨꯏꯗꯣ ꯑꯅꯤ ꯂꯩꯕꯗꯣ
ꯑꯥꯎ
ꯃꯣꯏ ꯑꯍꯨꯝꯗꯣ ꯔꯦꯟꯗ ꯂꯩꯃꯤꯟꯅꯕꯅꯤꯕꯀꯣ
ꯑꯣ
ꯑꯗꯨ ꯂꯩꯔꯒ ꯃꯣꯏꯁꯨ ꯃꯣꯏ ꯑꯅꯤꯁꯨ ꯁꯨꯈ꯭ꯔꯕ ꯃꯥꯁꯨ ꯁꯨꯈ꯭ꯔꯕ ꯃꯣꯏ ꯑꯍꯨꯝꯃꯛ ꯑꯗꯨꯃꯥꯏꯅ ꯃꯣꯏ ꯑꯍꯨꯝꯗꯣ ꯕꯖꯥꯔ ꯕꯣꯔꯗ ꯂꯩꯕꯅꯦ
ꯎꯝ ꯑꯗꯨ ꯏꯔꯥꯡꯁꯨ ꯐꯠꯇꯕꯩ ꯑꯗꯨꯝ ꯔꯦꯟꯗꯁꯨ ꯂꯩꯔꯝꯅꯤꯗ
ꯃꯥꯅꯦ ꯃꯥꯅꯦ ꯆꯨꯝꯃꯦ ꯃꯤ ꯑꯌꯥꯝꯕꯗꯣ ꯑꯩꯈꯣꯏꯒꯤ ꯈꯨꯟ ꯑꯩꯈꯣꯏꯒꯤ ꯈꯨꯟ ꯃꯤꯗꯣ ꯍꯧꯖꯤꯛ ꯁꯦ ꯌꯨꯝ ꯌꯨꯝ ꯌꯨꯝ ꯌꯨꯝ ꯈꯨꯗꯤꯡꯃꯛꯁꯨ ꯍꯥꯏꯕ ꯌꯥꯏ ꯑꯥ ꯕꯖꯥꯔ ꯕꯣꯔꯠꯇ ꯔꯦꯟ ꯔꯦꯟ ꯑꯣꯏꯅ ꯂꯩꯌꯦꯕꯀꯣ
ꯑꯥ
ꯍꯧꯖꯤꯛꯇꯤ ꯈꯔ ꯍꯧꯖꯤꯛꯁꯨ ꯂꯩꯕꯤꯔꯤꯌꯦ ꯑꯗꯨ ꯍꯧꯖꯤꯛꯇꯤ ꯈꯔ ꯔꯤꯂꯦꯛꯁ ꯑꯣꯏꯔꯦ ꯅꯍꯥꯟ ꯈꯔ ꯏꯔꯥꯡ ꯑꯗꯨꯝ ꯂꯩꯕꯅꯦ ꯃꯤ ꯑꯩꯈꯣꯏ ꯈꯨꯟꯗꯒꯤ ꯃꯤ ꯑꯩꯈꯣꯏ ꯈꯨꯟꯗꯒꯤ ꯌꯨꯝ ꯂꯣꯏꯅꯃꯛ ꯔꯦꯟ ꯑꯃ ꯑꯃꯗꯤ ꯊꯝꯃꯤꯅꯤꯕꯀꯣ ꯕꯖꯥꯔ ꯕꯣꯔꯗꯔ
ꯑꯥ
ꯑꯗꯨꯕꯨ ꯍꯧꯖꯤꯛꯇꯤ ꯈꯔ ꯈꯔ ꯌꯨꯝꯗ ꯑꯃꯨꯛ ꯑꯥ ꯍꯟꯕ ꯍꯧꯔꯦ
ꯑꯆꯥ ꯃꯌꯥꯁꯨ ꯂꯩꯁꯥꯕꯤ ꯐꯥꯔꯝꯅꯤꯗꯀꯣ
ꯂꯩꯁꯥꯕꯤ ꯐꯥꯗ꯭ꯔꯤꯌꯦ ꯃꯤ ꯌꯥꯝ ꯑꯣꯟꯂꯤꯌꯦ ꯃꯣꯌꯗꯤ
ꯂꯩꯁꯥꯕꯤ ꯐꯥꯗ꯭ꯔꯤꯕ꯭ꯔꯣ
ꯐꯥꯗ꯭ꯔꯤꯌꯦ ꯀꯔꯤꯅꯣ ꯈꯪꯗꯦ ꯃꯥꯗꯤ ꯁꯥꯏꯁꯁꯨ ꯑꯗꯨꯝ ꯅꯍꯟꯒ ꯆꯞ ꯃꯥꯟꯅꯔꯤ ꯆꯞ ꯃꯅꯥꯔꯒꯥ ꯂꯩꯌꯦꯅꯦ
ꯑꯁ ꯑꯩꯗꯤ ꯂꯩꯁꯥꯕꯤ ꯐꯔꯝꯅꯤ ꯍꯥꯏꯅ ꯈꯜꯂꯦꯅꯦ
ꯑꯁ ꯃꯥꯗꯤ ꯈꯔ ꯑꯣꯏꯕꯗꯣ ꯈꯔ ꯃꯇꯝ ꯆꯥꯡꯒꯗꯧ ꯃꯥꯜꯂꯦ
ꯑ ꯀ꯭ꯂꯥꯁ ꯀꯤꯌꯥꯒꯨꯝꯕ ꯑꯣꯏꯈꯔꯕ꯭ꯔꯀꯣ
ꯐꯣꯔ ꯐꯥꯏꯚꯗꯤ ꯌꯧꯈ꯭ꯔꯕ ꯃꯥꯜꯂꯦ
ꯑꯆꯥ ꯃꯌꯥ ꯃꯌꯥꯗꯤ ꯀꯩꯅꯣꯝꯃ ꯌꯥꯝꯅ ꯑꯥ ꯀ꯭ꯔꯤꯔꯥ ꯃꯥꯒꯤ ꯐꯦꯃꯤꯂꯤ ꯉꯣꯟꯗꯒꯤ ꯌꯥꯝ ꯏꯟꯇꯤꯂꯤꯖꯦꯟ ꯇꯧꯋꯦ ꯍꯥꯏꯌꯦꯅꯦ ꯃꯥꯃꯥꯅ ꯍꯥꯏꯔꯒ
ꯈꯪꯗꯦ ꯑꯩꯗꯤ ꯃꯥꯒꯤꯗꯣ ꯑꯗꯨꯒꯨꯝꯕꯗꯤ
ꯈꯪꯗꯦ ꯀꯃꯥꯏꯅ ꯇꯧꯕꯅꯣ ꯑꯣꯏꯔꯝꯕꯁꯨ ꯌꯥꯏ
ꯃꯥꯒꯤ ꯃꯃꯥꯅ ꯍꯥꯏꯔꯒ ꯃꯌꯥꯅ ꯀꯣꯏꯗꯒꯤ ꯁꯤꯡꯉꯦ ꯍꯥꯏꯌꯦ
ꯎꯝ ꯃꯥꯒꯤ ꯃꯃꯥ ꯃꯥꯒꯤ ꯃꯃꯥꯅ ꯍꯥꯏꯕ
ꯎꯝ
ꯑꯣ ꯑꯠꯆꯥ ꯑꯆꯥ
ꯑꯗꯣ ꯑꯣꯏꯍꯟ ꯑꯗꯣ ꯑꯩ ꯍꯥꯏꯕꯁꯨ ꯌꯥꯗꯕ ꯅꯨꯄꯤꯅꯤꯅ ꯈꯪꯗꯦꯅꯦ
ꯑꯣꯏ
ꯍꯣꯏ ꯅꯨꯄꯤꯅꯤꯅ ꯑꯩꯅ ꯂꯨꯛꯗꯥꯎꯟ ꯇꯧꯕꯗꯤ ꯅꯠꯇꯦꯕ ꯑꯗꯨ ꯅꯨꯄꯤꯅꯤꯅ ꯈꯪꯗꯦꯕꯀꯣ
ꯑꯥ ꯑꯗꯣ ꯃꯗꯣ ꯑꯉꯥꯡ ꯑꯣꯏꯔꯤꯉꯩꯗꯒꯤ ꯃꯥꯒꯤ ꯔꯤꯖꯜꯒꯨꯝꯕ ꯑꯗꯨꯝ ꯐꯥꯕꯒꯤ ꯍꯥꯏꯔꯝꯅꯤꯅ
ꯍꯣꯏ ꯑꯉꯥꯡ ꯀꯥꯟꯗꯗꯤ ꯑꯗꯨꯝ ꯍꯥꯏꯕ ꯌꯥꯏꯕ ꯈꯔ ꯑꯍꯟ ꯋꯈ ꯈꯔꯗ ꯂꯩꯁꯥꯕꯤ ꯐꯥꯔꯗꯤ ꯈꯪꯗꯦꯕ ꯂꯩꯁꯥꯕꯤ ꯐꯥꯕ ꯀꯥꯟꯗ ꯑꯗꯨꯃꯥꯏꯅ ꯇꯧꯔꯗꯤ ꯐꯩꯌꯦꯕꯀꯣ
ꯎꯝ
ꯍꯥꯏꯕꯗꯤ ꯂꯩꯁꯥꯕꯤ ꯐꯥꯕ ꯀꯥꯟꯗ ꯁꯨꯃꯥꯏꯅ ꯍꯥꯏꯌꯦ ꯁꯨꯃꯥꯏꯅ ꯈꯔ ꯕ꯭ꯔꯥꯏꯠ ꯑꯣꯏꯌꯦ ꯈꯔ ꯕ꯭ꯔꯥꯏꯠ ꯏꯁꯇꯨꯗꯦꯟ ꯑꯣꯏꯌꯦ ꯈꯔ ꯏꯁꯃꯥꯔꯠ ꯑꯩꯈꯣꯏ ꯌꯨꯝꯗꯒꯤ ꯈꯔ ꯏꯁꯃꯥꯔꯠ ꯑꯣꯏꯌꯦ ꯃꯥꯁꯦ ꯈꯔ ꯇꯣꯡꯍꯜꯂꯦ ꯍꯥꯏꯔꯗꯤ ꯐꯩꯌꯦꯕ ꯑꯗꯣ ꯍꯧꯖꯤꯛꯀꯤꯗꯤ ꯑꯗꯨꯗꯤ ꯀꯔꯤꯁꯨ ꯂꯩꯇꯦꯕ ꯍꯧꯖꯤꯛꯗꯤ ꯍꯧꯖꯤꯛꯇꯤ ꯄꯨꯔꯥ ꯐ꯭ꯂꯦꯛꯁꯤꯕꯜ ꯅꯦꯕꯀꯣ